ꯏꯄꯥ ꯇꯥꯕ꯭ꯔꯣ
ꯇꯥꯏꯌꯦ
ꯎꯝ ꯃꯅꯤꯄꯨꯔꯤ ꯉꯥꯛꯇꯅꯤꯀꯣ
ꯍꯣꯏ
ꯎꯝ ꯀꯗꯔꯃꯤꯅꯣ
ꯑꯩꯗꯣ ꯐꯥꯃꯨꯡꯗ ꯂꯩꯔꯝꯕꯅꯦ ꯄꯣꯊꯥꯒꯦꯅ ꯆꯪꯆꯔꯕꯨꯣ
ꯆꯥꯛ ꯆꯥꯔꯦ ꯅꯪ ꯆꯥꯔꯔꯕꯣ
ꯆꯔꯦ
ꯑꯩꯅ ꯋꯥ ꯉꯥꯡꯉꯁꯦ ꯑꯗꯨꯝ ꯐꯖꯅ ꯇꯥꯕ꯭ꯔꯣ
ꯇꯥꯏ ꯇꯥꯏ ꯇꯥꯏ
ꯑꯣ
ꯅꯦꯠꯋꯥꯛ ꯑꯗꯨꯝ ꯅꯨꯡꯉꯥꯏꯀꯣ
ꯅꯪ ꯑꯗꯨ ꯏꯪꯂꯤꯁꯁꯤꯗ ꯌꯥꯎꯋ ꯏꯅꯦ
ꯑ ꯆꯨꯝꯃꯤꯅꯤ
ꯑꯗꯨ ꯅꯅꯦꯅꯤ ꯍꯥꯏ
ꯎꯝ
ꯏꯗ ꯍꯌꯦꯡꯗꯤ ꯀꯛꯊꯠꯄꯗꯤ ꯌꯥꯗꯦ ꯍꯥꯏꯗꯤ ꯃꯁꯥꯅꯅꯦ ꯃꯣꯏ ꯀꯛꯆꯔꯛꯀꯗꯕꯅꯦꯕ ꯁꯣꯅꯔꯛꯀꯗ ꯃꯣꯏꯁꯨ ꯀꯩꯅꯣ ꯇꯧꯔꯤꯅꯦꯕ ꯇꯥꯔꯤꯅꯦꯕ ꯑꯗꯨꯅ ꯑꯗꯨꯗꯤ ꯇꯧꯕ ꯌꯥꯗꯕ ꯑꯗꯨꯒꯤ
ꯎꯝ
ꯣꯏ ꯃꯇꯝ ꯁꯨꯔꯀꯥꯟꯗ ꯑꯗꯨꯝ ꯀꯛꯆꯈꯤꯅꯦꯕ ꯋꯥꯔꯤ ꯑꯃꯝꯇꯪ ꯍꯧꯗꯣꯔꯧꯗꯅ ꯅꯥꯕ ꯅꯨꯄꯤꯒ꯭ꯔꯗꯦꯔꯃ ꯅꯨꯄꯤꯒ꯭ꯔꯃ ꯐꯥꯟꯅꯁꯤꯔꯣ
ꯁꯥꯟꯅꯁꯤꯦ ꯁꯥꯟꯅꯁꯤ
ꯅꯪ ꯍꯟꯇꯛ ꯎꯅꯅꯦ ꯍꯥꯏꯗꯣ ꯎꯅꯅꯤ ꯍꯥꯏꯗꯣ ꯀꯔꯝꯕꯩꯅꯣ
ꯑꯩ ꯃꯌꯥꯡ ꯐꯥꯟꯈꯤꯗꯨꯅꯤ ꯆꯤꯡ ꯀꯥꯎꯗꯨꯅꯤ
ꯆꯤꯡ ꯀꯥꯕꯩꯗꯣ ꯀꯔꯝꯕꯅꯣ ꯀꯔꯝꯕ ꯅꯨꯄꯤꯅꯣꯕ
ꯃꯌꯥꯡꯐꯥꯟꯒꯤ ꯈꯔ ꯂꯤꯇꯛ ꯇꯧꯕꯤ
ꯑꯗꯨꯗꯨꯕꯨ ꯐꯖꯅ ꯄꯥꯎ ꯐꯥꯎꯅꯔꯕꯣ
ꯐꯥꯎꯅꯥꯔꯦ
ꯑꯦ ꯐꯖꯅ ꯀꯩꯅꯣ ꯇꯧꯔꯦ
ꯎꯝ ꯇꯥꯔꯦ ꯋꯥꯔꯤꯁꯦ ꯐꯖꯅ ꯁꯥꯟꯅꯔꯦ
ꯑꯁ ꯑꯩꯗꯤ ꯏꯪꯂꯤꯁ ꯃꯆꯥ ꯑꯃ ꯌꯥꯎꯈ꯭ꯔꯦ ꯇꯧꯔꯤꯁꯦ ꯑꯗꯣ ꯀꯩꯅꯣ ꯇꯧꯕꯒꯤ ꯆꯤꯡ ꯀꯥꯕ ꯈꯣꯠꯄꯗꯣ ꯆꯠꯁꯦꯕ ꯌꯥꯔꯗꯣ
ꯌꯥꯔꯦ ꯑꯗꯣ ꯃꯃꯥꯟꯅꯕꯤꯒ ꯍꯥꯏꯒꯠꯂꯛꯑꯅꯤ ꯑꯗꯨ ꯊꯣꯛꯂꯛꯑꯣ ꯑꯩꯈꯣꯏ ꯍꯥꯏꯒꯠꯂꯛꯀꯥꯟꯗ ꯂꯩꯇ ꯊꯥꯡꯃꯩꯕꯟꯒꯤꯗꯨꯗ ꯀꯥꯔꯁꯤ
ꯊꯥꯡꯃꯩꯕꯟꯗ ꯁꯨꯝ ꯀꯥꯔꯒꯦ ꯍꯥꯏꯔꯑꯣ ꯊꯥꯡꯃꯩꯕꯟꯁꯦ ꯑꯩꯈꯣꯏꯒꯤꯅꯅꯦ ꯈꯪꯗꯕ ꯊꯥꯡꯃꯩꯕꯟꯁꯦ ꯀꯩꯅꯣ ꯇꯧꯕꯒꯤ ꯑꯁꯣꯡꯕ ꯖꯒꯥꯖꯨ ꯌꯥꯝ ꯂꯩ ꯃꯥꯜꯂꯅꯦ
ꯂꯩ
ꯍꯥꯏꯌꯦꯕ ꯅꯪ ꯃꯗ ꯁꯣꯡꯕ ꯖꯒꯥꯁꯨ ꯌꯥꯝ ꯂꯩꯌꯦ
ꯎꯝ
ꯑꯗꯨꯁꯨꯕꯨꯗꯤ ꯉꯥꯔꯤꯌꯥꯟꯗꯣꯏꯅ ꯇꯧ ꯀꯩꯅꯣ ꯉꯥꯔꯤ ꯌꯥꯟꯗꯣꯏꯅ ꯑꯣꯏꯅ ꯆꯠꯂꯣ
ꯉꯔꯤꯌꯥꯟꯗꯣ ꯇꯜꯂꯦꯄ ꯑꯗꯨꯝ ꯂꯝꯕꯤ ꯊꯣꯛꯄ ꯑꯗꯨꯗ ꯑꯣꯏꯅ ꯆꯠꯂꯒꯦ
ꯅꯪ ꯀꯩꯅꯣ ꯇꯧꯕꯒꯤ ꯑꯗꯨꯗꯨꯕꯨ ꯑꯗꯨꯝ ꯋꯥꯔꯤ ꯑꯗꯨꯗ ꯑꯗꯨꯝ ꯆꯠꯊꯔꯒꯦ ꯈꯜꯂꯤꯔꯣ ꯅꯠꯇ꯭ꯔꯒꯅ ꯑꯉꯥꯡ ꯑꯃꯁꯨ ꯂꯩꯗꯥꯏꯅꯦ
ꯂꯩ ꯑꯉꯥꯡꯗꯨꯕꯨꯗꯤ ꯑꯗꯨ ꯈꯨꯗꯛꯇ ꯇꯧꯁꯤꯟꯅꯔꯒ ꯑꯗꯨꯝ ꯇꯧꯁꯟꯅꯔꯥ
ꯑꯩꯈꯣꯏ ꯁꯤꯗ ꯂꯋꯥꯡ ꯁꯪꯐꯝꯗꯨꯅꯦ
ꯎꯝ
ꯂꯨꯋꯥꯡ ꯁꯥꯥꯡꯃꯝꯗ ꯎꯀꯨꯜꯅ ꯎꯀꯨꯜꯅ ꯑꯃ ꯂꯩꯌꯦꯕꯅꯦꯕꯀꯣ ꯃꯣꯏꯒꯤ ꯌꯨꯝ ꯎꯀꯨꯜ ꯔꯤꯁꯣꯠ ꯑꯃ ꯂꯩꯕꯅꯦꯕ
ꯑꯥ
ꯎꯀꯨꯜ ꯔꯤꯁꯣꯔꯠ ꯑꯗꯨꯗꯣ ꯌꯨꯋꯥꯡ ꯁꯥꯡꯃꯝꯅ ꯑꯩꯈꯣꯏꯒꯤ ꯊꯥꯡꯃꯩꯕꯟ ꯑꯁ꯭ꯋꯥꯏꯗ ꯈꯔ ꯆꯠꯂꯒ ꯂꯩꯕ ꯈꯨꯕ ꯌꯥꯅꯤ ꯍꯥꯏ ꯎꯀꯨꯜ ꯎꯀꯨꯜ ꯍꯣꯏ ꯎꯀꯣꯜ ꯍꯥꯏꯕ ꯁꯨꯃꯥꯏꯅ ꯇꯧꯋꯦꯕ ꯍꯧꯖꯤꯛꯀꯤꯁꯦ ꯃꯥꯒꯤ ꯍꯦꯛ ꯆꯪꯕꯒ ꯌꯨꯝꯁꯦ ꯌꯨꯝ ꯃꯆꯥ ꯃꯆꯥ ꯃꯆꯥ ꯁꯥꯔ ꯂꯩꯌꯦꯕꯀꯣ ꯌꯨꯝ ꯑꯃꯗꯅꯦ ꯑꯩꯈꯣꯏꯒꯤ ꯕꯦꯗ ꯑꯃ ꯕꯥꯠꯔꯨꯝ ꯑꯦꯇꯦꯁ ꯑꯃ ꯑꯗꯨꯃꯥꯏꯅ ꯇꯧꯔꯒ ꯂꯩꯌꯦꯕ ꯑꯗꯨꯒ ꯌꯨꯝ ꯃꯆꯥ ꯃꯆꯥ ꯈꯣꯏꯒꯤ ꯌꯨꯝꯊꯪꯅꯕꯒꯤ ꯇꯥꯏꯞꯇꯒꯀꯣ ꯌꯨꯝꯁꯦ ꯃꯊꯪ ꯃꯊꯪ ꯃꯊꯪ ꯃꯊꯪ ꯂꯩꯗꯣꯏꯅꯦꯕ ꯌꯨꯝꯁꯦ ꯌꯥꯝ ꯀꯩꯅꯣ ꯇꯧꯕꯒꯤ ꯇꯥꯏꯞꯇꯥ ꯑꯗꯨꯒ ꯎꯝ ꯊꯕꯛ ꯇꯧꯕ ꯌꯥꯅꯦꯕ ꯑꯗꯣ ꯃꯐꯝꯗꯨꯁꯨꯅꯦ ꯀꯩꯅꯣ ꯑꯣꯏꯕ ꯈꯣꯏꯒꯤ ꯈꯔ ꯗꯥꯏꯔꯦꯛ ꯕꯖꯥꯔ ꯃꯌꯣꯜ ꯑꯣꯏꯗꯦꯕ ꯈꯔ ꯍꯥꯏꯗꯕ ꯑꯗꯨꯒ ꯑꯩꯈꯣꯏꯒꯤ ꯋꯥ ꯅ‌ꯣꯡ ꯎ ꯅ‌ꯣꯡꯒ ꯐꯖꯅ ꯍꯧꯕ ꯑꯗꯒꯤꯗꯤ ꯍꯧꯖꯤꯛꯀꯤ ꯃꯤꯁꯤꯡꯁꯤꯅ ꯍꯥꯏꯅꯕꯗꯀꯣ ꯑꯗꯨ ꯍꯥꯏꯅꯕꯗ ꯆꯠꯂꯨꯕ ꯃꯤꯁꯤꯡꯗꯨꯅ ꯍꯥꯏꯅꯕꯗ ꯑꯩꯈꯣꯏꯒꯤ ꯀꯥ ꯃꯅꯨꯡꯗ ꯍꯤꯞꯄꯒ ꯂꯩꯕꯥ ꯀꯥꯟꯗ ꯉꯁꯥꯏꯒꯤ ꯎꯆꯦꯛ ꯃꯈꯣꯟꯒ ꯇꯥꯏ ꯫ ꯑꯗꯒꯤꯗꯤ ꯅꯨꯡꯁꯤꯠ ꯑꯩ ꯅꯨꯡꯁꯤꯠꯀꯖ‌ꯦ ꯁꯤꯠꯂꯤ ꯫ ꯌꯥꯝ ꯅꯨꯡꯉꯥꯏꯌꯦ ꯍꯥꯏꯌꯦꯕ ꯍꯧꯖꯤꯛꯀꯤ ꯃꯐꯝꯁꯦ ꯫ ꯑꯗ‌ꯣ ꯆꯦꯛꯇꯤ ꯇꯧꯊꯣꯛꯄ ꯌꯥꯕ ꯖꯥꯠꯅꯤꯅꯦ ꯫
ꯌꯥꯕꯖꯥꯠꯅ‌ꯦ
ꯃꯐꯝꯗꯣ ꯑꯩꯈꯣꯏꯗ ꯆꯠꯄꯗ ꯀꯥꯟꯅꯒꯗ꯭ꯔꯥ ꯀꯥꯟꯅꯔꯣꯏꯗ꯭ꯔꯥ ꯍꯥ?
ꯍ‌ꯣꯏ
ꯑ ꯑꯗꯨ ꯑꯗꯨ ꯑꯗꯨ ꯌꯥꯏ ꯃꯐꯝꯗꯨꯗꯤ ꯌꯥꯝ ꯐꯖꯩ ꯍꯥꯏ ꯑꯗꯨꯒ ꯑꯗꯨꯒꯤ ꯅꯠꯇꯕꯤꯗ ꯇꯣꯉꯥꯟꯅ ꯑꯩꯈꯣꯏꯒꯤ ꯈꯣꯏ ꯏꯃꯥꯟꯅꯕ ꯃꯌꯥꯝ ꯄꯨꯟꯁꯤꯜꯂꯒ ꯀꯣ ꯉꯥꯎꯕ ꯈꯣꯠꯄ ꯇꯧꯅꯕꯒꯤꯅꯤ ꯫ ꯑꯆꯧꯕ ꯍꯣꯜ ꯀꯩꯀꯩꯗꯤ ꯂꯩꯌꯦꯕ ꯃꯣꯏꯗ ꯫ ꯑꯗꯨ ꯃꯐꯝꯗꯨ ꯌꯥꯝ ꯆꯤꯛꯄ ꯃꯐꯝ ꯑꯃ ꯑꯣꯏꯕ ꯑꯗꯨꯒꯤ ꯫
ꯑꯗꯨꯗꯤ ꯅꯣꯡꯃ ꯆꯦꯛ ꯇꯧꯊꯣꯛꯑꯁꯤ ꯫
ꯅꯪ ꯉꯁꯤ ꯁꯤꯗ ꯂꯩꯗ‌ꯣꯏꯔꯣ?
ꯂ‌ꯩꯗ‌ꯣꯏꯅ‌ꯦ ꯌꯨꯝ ꯍꯜꯂꯔ‌ꯣꯏ ꯫
ꯌꯨꯝ ꯍꯜꯂꯔ‌ꯣꯏ
ꯎꯝ ꯁꯤꯗ ꯑꯣꯏꯅ ꯂꯩꯔꯅꯤ ꯫
ꯂꯩꯔ‌ꯣ ꯂꯩꯔ‌ꯣ ꯗꯨ ꯋꯥ ꯉꯥꯡꯍꯜꯂꯛꯀꯅꯣ ꯅꯣꯏ ꯇꯥꯏꯌꯦꯕ ꯃꯥꯗꯣ ꯫ ꯑꯗꯨꯒꯤ ꯑꯁ ꯌꯥꯗꯦꯅꯦ ꯋꯥ ꯉꯥꯡꯕꯁꯦ ꯍꯦꯛꯇ ꯃꯅꯤꯄꯨꯔꯗ ꯉꯥꯛꯇ ꯌꯥꯗꯦꯅꯦ ꯈꯖꯤꯛ ꯈꯖꯤꯛ ꯫ ꯌꯥꯎꯏꯅꯦ ꯅꯠꯇ꯭ꯔꯣ?
ꯃꯥꯅꯦ‌ ꯏꯇꯥꯎ ꯫
ꯑꯩꯈꯣꯏ ꯑꯩꯈꯣꯏ ꯀꯣꯏꯅꯕ ꯅꯨꯄꯤꯗ ꯋꯥꯔꯤ ꯁꯥꯟꯅꯕ ꯑꯣꯏꯇꯥꯔꯒꯗꯤ ꯏꯁ ꯫
ꯎꯝ
ꯈꯪꯍꯧꯔ‌ꯣꯏ ꯅꯇ꯭ꯔꯥ?
ꯑꯗꯣ ꯍꯌꯦꯡꯁꯦ ꯗꯦꯟꯇꯦꯜ ꯑꯦꯅꯥꯇꯣꯃꯤ ꯂꯣꯏꯈꯔꯦ ꯫ ꯎꯝ
ꯗꯦꯟꯇꯦꯜ ꯑꯦꯅꯥꯇꯣꯃꯤ
ꯑꯦ ꯄꯥꯟꯒ꯭ꯔ‌ꯦ ꯑꯃꯨꯛꯁꯨ ꯫
ꯍꯣꯏꯅꯦꯍ‌ꯦ ꯆꯨꯝꯃꯤ ꯫ ꯃ‌ꯣꯏꯁꯨ ꯁꯤꯃꯛꯇꯤ ꯁꯤꯃꯛꯇꯤ ꯃꯣꯏꯁꯨ
ꯎꯝ ꯈꯟꯕꯤ ꯌꯥꯔ‌ꯦ ꯫
ꯈꯟꯕꯤ ꯌꯥꯔ‌ꯦ ꯁꯤꯗꯤ ꯁꯕꯖ‍ꯦꯛꯅꯤ ꯅꯠꯇ‍꯭ꯔ‌ꯣ? ꯑꯁ ꯑꯃꯨꯛꯁꯨ
ꯀꯩꯅꯣꯒꯤ ꯁꯤꯒꯤ ꯑꯩꯈꯣꯏꯒꯤ ꯑ ꯀꯩꯅꯣ ꯂꯥꯏꯔꯤꯛ ꯂꯥꯏꯁꯨ ꯇꯝꯐꯝꯒꯤ ꯋꯥꯔꯤ ꯁꯥꯟꯅꯔꯔꯣꯏꯁꯤ ꯫ ꯃꯔꯝꯗꯤ ꯁꯤꯗ ꯁꯥꯟꯅꯕꯗ ꯃꯅꯤꯄꯨꯔꯗ ꯑꯣꯏꯔꯛꯑꯔꯣꯏ ꯫ ꯑꯗꯨꯗ ꯑꯇꯣꯞꯄ ꯋꯥꯔꯤ ꯑꯣꯏꯅ ꯁꯥꯟꯅꯁꯤ ꯫ ꯑꯩꯗꯤꯕꯣ ꯀꯩꯅꯣꯁꯦ ꯑꯦꯛꯖꯥꯝꯁꯦ ꯂꯣꯏꯇꯥꯥꯔꯒꯗꯤ ꯅꯨꯡꯗꯥꯡꯗꯣ ꯅꯨꯡꯗꯥꯡꯗꯣ ꯍꯥꯛꯆꯤꯠ ꯂꯥꯡꯕ ꯑꯣꯏꯅ ꯒꯥꯔꯤ ꯇꯧꯔꯒꯅꯦ ꯏꯝꯐꯥꯜ ꯃꯅꯨꯡꯁ‌ꯦ ꯑꯃꯨꯛꯇꯪ ꯅꯨꯡꯗꯥꯡ
ꯉꯨꯍꯥꯛꯇꯪ ꯇꯨꯔ ꯇꯧꯊꯣꯛꯄ ꯌꯥꯏ
ꯍꯥꯏꯗꯤ ꯃꯐꯝ ꯌꯝ
ꯍꯣꯏ ꯃꯐꯝ ꯆꯤꯡꯅ ꯆꯤꯡꯅꯕ ꯃꯐꯝꯁꯦ
ꯑꯁꯤꯡꯅ ꯃꯐꯝꯁꯦ ꯍꯁ ꯑꯩꯈꯣꯏ ꯋꯥꯔꯤꯗꯗꯤ ꯁꯨꯝ ꯇꯥꯟꯅꯩꯗꯅ ꯑꯗ ꯋꯥꯔꯤꯗ ꯇꯥꯟꯅꯕ ꯃꯐꯝꯁꯤꯡꯁꯦ ꯗꯥꯏꯔꯦꯛ ꯑꯣꯏꯅ ꯆꯠꯂ ꯆꯠꯂꯒ
ꯀꯃꯥꯏꯅ ꯇꯧꯕ ꯁꯥꯠꯅꯣ
ꯍꯕ ꯑꯗꯨꯒ ꯑꯗꯣ ꯃꯔ ꯑꯣꯏꯅ ꯍꯥꯏꯗꯤ ꯄꯥꯎꯅꯥ ꯕꯖꯥꯔꯒꯤ ꯍꯅꯥꯕꯖ ꯑꯥꯖꯃꯦꯅꯤ ꯇ ꯀꯩꯅꯩꯅ ꯇꯧ ꯍꯔ ꯂꯩꯔꯦ
ꯏꯔꯦꯗꯔꯦ
ꯎ ꯇꯩꯔꯂ ꯏꯔꯦ ꯅꯖꯔ ꯑ ꯆꯨꯕ
ꯍ ꯑ
ꯥꯟ ꯔꯥꯟ ꯌꯥꯎꯗ ꯌꯥꯎꯁꯜꯂꯦ ꯅꯣꯏꯗ ꯋꯥꯍꯩ ꯑꯃꯅꯤ ꯈꯛꯇꯁꯤꯕꯨꯡ ꯃꯣꯏꯁꯨ ꯑꯩꯈꯣꯏꯁꯦ ꯗꯥꯏꯔꯦꯛ ꯁꯨꯃꯥꯏꯅ ꯏꯃꯥꯂꯣꯟꯗ ꯈꯛꯇ ꯉꯥꯡꯉꯨ ꯍꯥꯏꯇꯥꯔꯒꯗꯤ ꯑꯩꯈꯣꯏꯁꯦ ꯉꯥꯡꯉꯕꯁꯦ ꯈꯤꯇꯪꯁꯨ ꯑꯃꯨꯛ ꯂꯨꯔꯤꯕꯅꯤ ꯇꯧꯔꯤꯁꯦ ꯈꯖꯤꯛ ꯈꯖꯤꯛ ꯈꯖꯤꯛ ꯈꯖꯤꯛ ꯂ ꯌꯥꯎꯕꯅꯤꯅ ꯏꯤꯟ ꯂꯩꯗ ꯌꯥꯟ ꯆꯟꯅꯈ꯭ꯔꯕꯅꯦ
ꯌꯥꯟꯖꯅꯒ꯭ꯔꯦ
ꯑꯉꯥꯡ ꯃꯆꯥꯗꯨ ꯄꯥꯎ ꯑꯗꯨꯝ ꯐꯥꯎꯅꯔꯤꯕ
ꯐꯥꯎꯅꯔꯤ ꯑꯉꯥꯡꯗꯨ ꯌꯥꯝ ꯅꯨꯡꯁꯤꯕꯅꯤ
ꯑ ꯆꯪꯀꯔ ꯂꯄꯅꯤꯅꯦ ꯑꯉꯥꯡ ꯍꯥꯏꯁꯤꯁꯦ ꯀꯩꯁꯨ ꯈꯪꯕ ꯅꯠꯇꯦ ꯇꯣ
ꯂꯩꯈꯣꯝꯅꯤ
ꯂꯩꯈꯣꯝꯅꯤ ꯃꯦꯜꯂ ꯃꯦꯜꯂꯒ ꯁꯦꯝꯒꯗꯕꯅꯤ
ꯎꯝ
ꯃꯃꯦ ꯄ꯭ꯔꯗꯁꯟ ꯆꯒꯗꯦ ꯅꯃꯣꯟꯗꯕꯤꯔꯥꯝ ꯀꯔꯛ ꯀꯅꯤ
ꯎꯝ
ꯐꯣꯝ ꯇꯥꯍꯟꯈꯤꯅꯨꯀꯣ ꯀꯟꯁꯤꯟꯈꯤꯅꯨ ꯀꯟꯖꯟꯍꯟꯈꯤꯅꯣ ꯑꯉꯥꯡꯗꯨ ꯂꯩꯈꯣꯝꯒꯤ ꯇꯥꯏꯞꯇ ꯑꯗꯨꯝ ꯀꯠꯇꯦꯠꯂꯥꯎꯔꯒꯔꯝꯗ ꯍꯦꯜꯣ ꯈꯟꯖꯅꯤꯡꯈ꯭ꯔꯥ ꯐꯣꯝ ꯇꯥꯈ꯭ꯔꯗꯤ ꯅꯪ ꯃꯊꯥ ꯁꯥꯟꯅꯩꯑꯕ ꯑꯗꯨꯗꯨꯕꯨ ꯅꯪꯕꯨꯣ ꯑꯥꯏꯗꯤ ꯑꯗꯨꯝ ꯍꯥꯏꯗꯤ ꯃꯄꯥꯟ ꯁꯔꯐꯦꯁ ꯑꯣ ꯄꯥꯟꯗ ꯃ ꯂ ꯏꯁꯆꯥ ꯂꯒꯦ ꯍꯥꯏꯔ
ꯂꯁꯦꯜ ꯂꯒꯦ
ꯃꯅꯨꯡ ꯆꯪꯉꯔꯣꯏꯒꯦꯕ
ꯎꯝ
ꯃꯅꯨꯡ ꯆꯪꯕꯗꯨ ꯅꯉꯣꯟꯗ ꯔꯤꯛꯁ ꯂꯩꯕꯅꯤꯅ ꯆꯪꯉꯨꯔꯅꯤ
ꯎꯝ
ꯑꯗꯣ ꯑꯩꯅ ꯍꯥꯏꯒꯗꯕꯗꯤ ꯈꯔ ꯑꯍꯥꯡ ꯑꯣꯏꯕ ꯅꯪ ꯍꯧꯖꯤꯛ ꯍꯧꯖꯤꯛ ꯈꯪꯅꯔꯤꯗꯣ
ꯎꯝ
ꯑꯗꯨꯗꯤ ꯑꯅꯥꯕ ꯅꯪꯒꯤ ꯃꯇꯝ ꯂꯦꯟꯕꯅꯤ ꯐꯥꯒꯤꯅꯤꯒꯗꯨꯗꯤ ꯌꯥꯔꯣꯏꯌꯦꯦ ꯃꯥꯁꯨ ꯚꯍꯟ ꯂꯣꯏꯁꯜꯂꯛꯑꯅꯤꯅ ꯃꯥꯁꯨ ꯆꯞ ꯆꯥꯕ ꯑꯃ ꯄꯥꯝꯃꯝꯃꯅꯦꯕ
ꯊꯥꯡꯅ ꯊꯤꯟꯒꯦ ꯍꯥꯏꯕ ꯅꯥꯛꯇ ꯑꯣꯏꯔꯛꯇꯣꯏꯔ ꯈꯪꯗ꯭ꯔꯦꯗ
ꯊꯥꯡ ꯃꯌꯥꯝꯁꯤ ꯇꯩꯇꯥꯎꯁꯦ ꯍꯤꯡꯗꯣꯔꯤꯕꯅꯤ
ꯊꯥꯡ ꯃꯔꯛꯇ ꯍꯤꯡꯕꯁꯨ ꯋꯥꯏꯅꯦ
ꯇꯔ ꯁꯥꯟꯅꯅꯁꯦ ꯆꯠꯇꯦꯗ ꯀꯤꯗ ꯑꯦ ꯏꯁꯥ ꯄꯥꯎ ꯐꯥꯎꯅ ꯗꯦ
ꯐꯥꯎ ꯅꯠꯇꯦ ꯃꯦꯁꯦꯁꯇꯤ ꯊꯥꯔꯛꯑꯕꯅꯤ ꯑꯩꯅ ꯄꯨꯂꯤꯁ ꯏꯁꯇꯣꯞ ꯊꯥꯖꯤꯟꯈꯤꯕꯅꯦ
ꯃꯤ ꯀꯔꯤ ꯍꯥꯏꯔꯤꯅꯣꯁꯛꯇ
ꯂꯦꯝꯊꯥꯔꯣꯏꯌꯦ
ꯎꯝ
ꯇꯩꯁ
ꯃ ꯊꯥꯔꯣꯏ ꯏꯕ
ꯑꯣ
ꯑꯩꯈꯣꯏ ꯀꯥꯒꯤ ꯊꯧꯅꯣꯣꯏ ꯀꯅꯥꯝ ꯆꯪꯍꯟ
ꯎꯝ ꯊꯪꯗꯦ
ꯃꯄꯥꯟꯗꯔ
ꯃꯣꯏꯁꯨ ꯀꯌꯥꯝ ꯋꯥꯠꯂꯤꯕꯖꯥꯠꯅꯣꯅꯦ
ꯇꯔꯥꯒ ꯇꯔꯥꯃꯨꯛꯇꯤ ꯂꯩꯔꯦ ꯑꯣꯏꯣꯏꯔ ꯑꯔꯣꯏ ꯂ ꯑꯣꯏꯔ ꯂꯅ
ꯀꯩꯅꯣ ꯄꯨꯡꯕ
ꯑ ꯅꯠꯇꯦ ꯃꯤꯅꯦ
ꯍꯧꯈꯤꯕ
ꯎꯝ ꯇꯥꯃꯊꯣꯏ ꯆꯂꯦ
ꯀꯌꯥꯗꯒ ꯂꯣꯏꯍꯟꯖꯥꯠꯅꯣ
ꯑꯗꯨꯝ ꯇꯔꯥꯃꯥꯊꯣꯏꯗꯒꯤꯅ ꯇꯔꯥꯃꯔꯤ ꯁ꯭ꯋꯥꯏ ꯃꯅꯨꯡꯗ ꯑꯗꯨꯝ ꯑꯣꯏꯕꯅꯦ ꯑꯗꯣ ꯑꯗꯨꯝ ꯏꯕꯥꯅꯤ ꯋꯥꯔꯤ ꯋꯥꯔꯤꯁꯤꯦ ꯃꯣꯏꯁꯨ ꯌꯥꯝꯅ ꯅꯨꯡꯉꯥꯏꯕ ꯑꯣꯏꯔꯖꯥꯠꯂꯥ ꯈꯪꯗꯦ ꯑꯗꯨꯝ ꯇꯥꯔ ꯂꯩꯔꯕ ꯖꯥꯠꯂꯥ
ꯑ ꯌꯥꯝ ꯅꯨꯡꯉꯥꯏꯈ ꯃꯥꯜꯂꯦ
ꯑꯩꯁꯦ ꯌꯥꯝꯅ ꯅꯨꯡꯉꯥꯏꯕ ꯑꯩꯈꯣꯏꯒꯤ ꯍꯤꯔꯝ ꯑꯃꯒꯤ ꯋꯥꯔꯤꯅꯦꯕꯀꯣ ꯅꯠꯇ꯭ꯔꯣ
ꯊꯤꯖꯤꯟ ꯈꯣꯝꯖꯤꯟꯕꯒꯤ ꯋꯥꯔꯤ ꯑꯣꯏꯕꯅꯤꯅ
ꯑꯣ ꯑꯗꯨꯅ ꯑꯩꯈꯣꯏ ꯃꯣꯏꯁꯨ ꯈꯔ ꯊꯋꯥꯏ ꯈꯔ ꯌꯥꯎꯕ ꯍꯥꯏꯇꯥꯔꯦ ꯑꯗꯨꯒꯤ ꯈ ꯈꯔ ꯂꯥꯛꯛꯇꯦ ꯑꯗꯨ ꯅꯪ ꯇꯦꯔꯦꯁꯥꯗꯣ ꯑꯗꯨꯝ ꯑꯗꯨꯃꯥꯏꯅ ꯑꯗꯨꯝ ꯂꯣꯏꯁꯤꯟꯈ꯭ꯔꯒꯦ ꯈꯜꯂꯦꯇꯎꯕꯤ
ꯌꯥ꯭ꯟꯗꯥꯗꯔꯤ
ꯅꯪꯕꯨ
ꯟ ꯊꯒ ꯇꯥꯔꯣꯅꯤꯅ
ꯍꯧꯖꯤꯛ ꯃꯇꯝꯁꯦ ꯎ ꯄꯤꯁꯦ ꯑꯁꯦꯡꯕꯕꯁꯤ ꯑꯁꯦꯡꯕ ꯑꯥꯏ ꯃꯤꯟ ꯑꯔꯦꯞ ꯑꯔꯦꯞꯄꯁꯦ ꯑꯩꯁꯨ ꯉꯥꯡꯊꯣꯛꯈ꯭ꯔꯦ ꯇꯧꯔꯤꯁꯦ ꯑꯩꯕꯨꯗꯤ ꯋꯥꯔꯕꯅꯤꯅꯦ ꯅꯪꯕꯨ
ꯉꯥꯏꯌꯦꯨꯗ ꯄꯨꯡꯗꯣ ꯇꯥꯔꯛꯇꯗꯅ
ꯍꯥꯏ ꯊꯦꯡ
ꯑꯗꯨꯗꯤ ꯑꯩꯈꯣꯏ ꯄꯔꯤꯈꯥꯁꯦ ꯇꯥꯡ ꯀꯌꯥ